ꯍꯜꯂꯣ ꯇꯥꯔꯕꯣ
ꯇꯥꯏ
ꯑꯣ ꯀꯩ ꯂꯧꯧꯔꯝꯃꯤꯅꯣ
ꯎꯝ ꯊꯕꯛ ꯁꯨꯕꯁꯤꯡ ꯂꯥꯛꯏꯁꯦ ꯃꯣꯏ ꯆꯥ ꯊꯥꯡꯒꯠꯄꯤꯒꯦ ꯊꯥꯡꯒꯠꯂꯛꯑꯝꯕꯅꯤ
ꯃꯃꯤ ꯀꯌꯥꯂꯅꯣ
ꯃꯥꯏꯃꯔꯤ
ꯆꯥꯗꯪ ꯇꯧꯗꯣꯏꯔꯣ ꯑꯇꯣꯞꯄꯗꯤ ꯀꯩꯀꯩ ꯇꯧꯗꯣꯏꯅꯣ
ꯁꯤ ꯑꯍꯥꯟꯕꯒꯤꯁꯤꯗꯤ ꯀꯩꯅꯣ ꯇꯧꯔꯅꯤ ꯆꯥ ꯄꯤꯊꯛꯑꯒ ꯕꯤꯁꯀꯨꯠ ꯇꯧꯔꯒ ꯄꯨꯊꯣꯛꯑꯒꯦ
ꯑꯣ ꯐꯔꯦ ꯐꯔꯦ ꯆꯞꯄꯣꯗꯤ ꯍꯧꯔꯔꯣꯏ ꯍꯥꯏ
ꯀꯩꯗꯧꯔ ꯃꯁꯥ ꯅꯨꯡꯉꯥꯏꯇ꯭ꯔꯦꯗ ꯑꯩꯈꯣꯏꯅꯣꯍꯗ ꯂꯥꯞꯄꯒ ꯑꯝꯇ ꯍꯧꯗꯦ
ꯅꯣꯡꯃꯪꯕꯁꯤꯗ ꯀꯩꯀꯩ ꯂꯣꯏ ꯊꯦꯡꯒꯥꯏꯔꯝꯅꯤꯌꯦ ꯍꯥꯏꯗꯤ ꯅꯣꯡꯃꯪꯕ ꯀꯥꯟꯗ ꯑꯩꯈꯣꯏꯒꯤ ꯍꯛꯆꯥꯡ ꯊꯤꯡꯒꯥꯏꯕ ꯇꯧꯋꯤꯅꯨꯀꯣ ꯑꯗꯨꯃꯥꯏꯅ ꯇꯧꯔꯝꯗꯧ ꯃꯥꯜꯂꯦ
ꯑꯗꯨꯅꯦ ꯀꯩꯅꯣ ꯇꯧꯗꯦꯕ ꯁꯨꯝ ꯐꯨꯗꯣꯔꯛꯏꯅꯦ ꯅꯨꯡꯇꯤꯒꯤ ꯑꯗꯨꯝ ꯐꯝꯖꯜꯂꯒ ꯁꯨꯔꯛꯏꯕ ꯃꯌꯥꯝꯁꯦ ꯀꯗꯥꯏꯗꯒꯤ ꯂꯦꯝꯅꯅꯗꯤ ꯑꯝꯇ ꯃꯥꯡꯄꯣꯗꯦꯗꯣ ꯑꯗꯨꯅ ꯑꯗꯨꯝ ꯐꯨꯗꯣꯔꯛꯀꯗꯣꯏꯅꯦ ꯂꯩꯇꯕꯅ ꯃꯥꯡꯍꯟꯕ ꯍꯥꯏꯁꯦ ꯀꯌꯥ ꯃꯥꯡꯍꯟꯒꯦꯉꯣ ꯏꯗꯤ ꯍꯦꯕꯣ ꯃꯈꯥ ꯂꯩꯕꯅꯦ
ꯍꯣꯏ ꯑꯗꯨꯅꯤꯅꯦ ꯎꯄꯥꯏ ꯂꯩꯇꯕ ꯁꯨꯔꯗꯗꯤ ꯆꯥꯔꯣꯏꯗꯤ ꯅꯠꯇ꯭ꯔꯥ ꯑꯗꯨꯅ ꯑꯩꯈꯣꯏ ꯕꯥꯒꯤꯁꯨ ꯆꯍꯤꯁꯨ ꯌꯥꯝꯃꯕꯅꯤ ꯎꯄꯥꯏ ꯂꯩꯇꯦ ꯑꯗꯨꯝ ꯂꯩꯇꯕꯅꯣ ꯍꯦꯟꯃꯟꯗꯅ ꯎꯅ ꯇꯧꯔꯤ ꯀꯨꯂꯤ ꯆꯥꯔ ꯆꯥꯔ ꯆꯠꯄꯐꯥꯎ ꯌꯥꯎꯔꯕꯅꯦꯕ
ꯑꯗꯨꯅꯦ ꯄꯜꯂꯤꯗ ꯑꯣꯏꯕ ꯁꯨꯝ ꯈꯟꯖꯤꯜꯂꯨꯔꯒꯗꯤꯅꯦ ꯄꯨꯛꯅꯤꯡꯒꯗ ꯁꯤ ꯆꯥꯅ
ꯎꯝ ꯑꯁ ꯑꯩꯁꯦ ꯍꯟꯗꯛꯁꯦ ꯄꯣꯛ ꯄꯣꯛꯁ ꯌꯥꯝ ꯍꯦꯟꯒꯠꯂꯦꯕꯀꯣ ꯁꯝꯁꯦ ꯑꯗꯒꯤ ꯅꯍꯥꯟ ꯆꯤꯡꯏꯤ ꯐꯨꯠꯂꯒ ꯂꯨꯖꯧ ꯐꯕꯅꯤꯅ ꯆꯤꯡꯍꯤꯁꯤ ꯑꯗꯨꯝ ꯂꯧꯔ ꯑꯩꯈꯣꯏꯒꯤ ꯆ ꯆꯦꯡꯁꯦ ꯌꯥꯌꯥꯟꯁꯤꯟꯅꯗꯦꯕ ꯑꯩꯈꯣꯏꯒꯤ ꯆꯦꯡ ꯐꯖꯅ ꯑꯗꯨꯝ ꯊꯣꯏꯕꯤ ꯐꯧꯁ ꯇꯣꯉꯥꯟꯅ ꯊꯣꯏꯕꯤꯒꯤ ꯆꯦꯡꯁꯨ ꯇꯣꯉꯥꯟꯅ ꯂꯩꯖꯔꯦꯅꯀꯣ ꯑꯗꯒꯤ ꯁꯣꯄꯔꯐꯥꯏꯟꯒꯤ ꯆꯦꯡꯁꯨ ꯇꯣꯉꯥꯟ ꯂꯩꯑꯦꯕ ꯑꯗꯨꯅ ꯇꯣꯉꯥꯟ ꯇꯣꯉꯥꯟꯅ ꯍꯥꯞꯄꯒ ꯑꯗꯨꯝ ꯆꯥꯝꯕꯗ ꯇꯧꯋꯦꯕ ꯑꯗꯨꯅ ꯑꯩꯅ ꯆꯤꯡꯍꯤ ꯆꯤꯡꯍꯤ ꯂꯨꯔꯛꯏꯁꯦ ꯍꯞꯇꯥ ꯑꯅꯤꯃꯨꯛ ꯁꯨꯔꯝꯃꯅꯤ ꯆꯦꯡ ꯑꯁꯦꯡꯕꯗ ꯇꯂꯨꯔꯝꯃꯦ ꯑꯗꯒꯤ ꯍꯞꯇꯥ ꯃꯃꯥꯡꯒꯤ ꯍꯞꯇꯥꯗꯗꯤ ꯐꯨꯠꯂꯦꯕ ꯆꯤꯡꯍꯤꯤ ꯃꯌꯥꯁꯤꯗ ꯑꯗꯨꯝ ꯍꯧꯋꯦꯕꯀꯣ ꯑꯩꯈꯣꯏꯒꯤ ꯁꯝꯕ꯭ꯔꯩ ꯃꯅꯥ ꯍꯧꯋꯦ ꯑꯗꯒꯤ ꯌꯦꯟꯆꯟ ꯃꯆꯥ ꯃꯆꯥꯗꯣ ꯍꯧꯋꯦ ꯑꯗꯒꯤ ꯀꯩꯅꯣ ꯍꯥꯞꯄꯦ ꯆꯝꯄ꯭ꯔꯥ ꯃꯅꯥ ꯍꯥꯞꯄꯦ ꯍꯩꯀꯨ ꯃꯄꯥꯟꯒ ꯃꯅꯥꯒ ꯄꯨꯂꯞ ꯄꯨꯂꯞ ꯌꯥꯎꯕꯗꯝ ꯍꯥꯞꯄꯦ ꯑꯗꯒꯤ ꯇꯦꯔꯥ ꯄꯥꯏꯕꯤ ꯍꯥꯞꯄꯦ ꯈꯣꯡꯆꯩꯅ ꯍꯥꯞꯄꯦ ꯍꯥꯄꯤ ꯍꯥꯞꯄꯦ ꯑꯗꯒꯤ ꯑꯩꯈꯣꯏꯒꯤ ꯁꯨꯝ ꯆꯨꯝꯅꯒꯤ ꯑꯩꯈꯣꯏꯒꯤ ꯔꯣꯁ ꯀꯩꯅꯣꯁꯦ ꯆꯤꯅꯥ ꯔꯣꯁ ꯍꯥꯏꯒꯗ꯭ꯔꯥ ꯀꯩꯅꯣꯁꯦ ꯁꯤꯒꯤꯁꯦ ꯆ ꯄꯨ ꯁꯅ ꯁꯦ ꯑꯁꯤꯒꯤ ꯃꯅꯥꯛꯇꯒꯤꯁꯨ ꯍꯥꯞꯄꯦꯕꯀꯣ ꯑꯗꯨꯒ ꯀꯩꯅꯣ ꯍꯥꯞꯄꯦ ꯀꯩ ꯍꯥꯏꯈꯔꯦ ꯄꯨꯡꯗꯣꯏ ꯃꯅꯥ ꯍꯥꯞꯄꯦ ꯑꯗꯨꯗꯨꯒ ꯁꯦꯝꯕꯅꯦꯕ ꯑꯗꯨ ꯁꯪꯃꯩ ꯃꯅꯥꯁꯦ ꯐꯨꯠꯄ ꯀꯥꯟꯗ ꯍꯥꯞꯄꯗꯣ ꯃꯅ ꯅꯨꯡꯁꯤꯗꯦꯕꯀꯣ ꯑꯗꯨꯝ ꯃꯅꯝꯗꯣ ꯂꯣꯏ ꯃꯥꯡꯈꯤꯕꯩ ꯇꯥꯏꯞ ꯇꯧꯋꯦ ꯊꯥꯡ ꯇꯩꯔꯝꯗꯥꯏꯗ ꯈꯤꯇꯪ ꯃꯅꯤ ꯈꯤꯇꯪ ꯐꯪꯍꯜꯂꯒ ꯑꯗꯨꯃꯥꯏꯅ ꯍꯥꯞꯄꯗꯣ ꯑꯗꯨꯃꯥꯏꯅ ꯍꯥꯞꯄꯦ ꯆꯤꯡꯗꯨ ꯐꯖꯕꯗꯣ ꯀꯣꯛꯇꯤ ꯌꯥꯝ ꯅꯨꯡꯉꯥꯏꯑꯕꯀꯣ ꯄꯣꯛꯁꯦ ꯐꯪꯕꯗꯤ ꯍꯟꯊꯔꯦ ꯑꯗꯣ ꯑꯩꯅ ꯈꯜꯂꯤꯁꯦ ꯄꯣꯛꯁꯦ ꯑꯗꯨꯝ ꯁꯝ ꯀꯧꯔꯀꯥꯟꯗꯅ ꯍꯦꯟꯅ ꯌꯥꯝꯅ ꯆꯣꯡꯈꯠꯄꯩ ꯇꯥꯏꯞ ꯇꯧꯕꯗꯣ ꯑꯗꯨꯅ ꯑꯩꯁꯦ ꯃꯆꯨ ꯑꯝꯇ ꯁꯪꯖꯤꯟꯁꯤꯔꯅ ꯈꯟꯕꯅꯤꯅ ꯃꯆꯨ ꯍꯥꯏꯗꯤ ꯑꯃꯨ ꯅꯟꯠꯇꯕ
ꯑꯃꯨꯕ ꯑꯣꯏꯒꯦꯔꯥ ꯑꯃ ꯑꯣꯏꯒꯦꯔꯥ ꯑꯝꯇ ꯁꯦꯝꯪꯖꯟꯒꯅꯨ ꯅꯣꯏ ꯍꯧꯖꯤꯛ ꯅꯣꯏꯒꯤ ꯄ ꯃꯔꯤ ꯃꯔꯤ ꯃꯉꯥ ꯇꯔꯥ ꯍꯧꯕꯗꯨꯅ ꯀꯩꯅꯣ ꯇꯧ ꯅꯪ ꯅꯥꯀꯣꯛꯇꯣ ꯂꯣꯏ ꯃꯥꯡꯍꯟꯒꯅꯣꯕ ꯀꯩꯒꯤꯅꯣꯅ ꯑꯩꯁꯨ ꯑꯗꯨꯃꯥꯏꯅꯅꯦ ꯑꯩꯈꯣꯏꯗꯥꯎꯍꯩ ꯀꯩꯍꯣꯏꯗꯨꯅ ꯃꯣꯏꯅ ꯍꯥꯟꯅ ꯄꯣꯛꯁꯦ ꯂꯣꯏ ꯍꯧꯔꯕꯅꯤꯅ ꯃꯣꯏꯒꯤ ꯁꯝꯁꯦ ꯑꯝꯇ ꯁꯪꯕꯤꯌꯨ ꯁꯪꯕꯤꯌꯨꯅ ꯃꯤ ꯑꯃꯅ ꯁꯪꯗ꯭ꯔꯒꯗꯤ ꯃꯣꯏ ꯂꯨꯈꯝ ꯀꯩꯀꯥꯁꯤꯗꯤ ꯀꯥꯆꯤꯟ ꯀꯣꯏꯌꯥ ꯌꯧꯅ ꯁꯪꯕꯗꯤ ꯏꯇꯣꯝꯅ ꯁꯪꯕꯗꯤ ꯌꯥꯄꯣꯟꯇꯦꯗꯅꯀꯣ ꯊꯨꯡꯕ ꯊꯨꯡꯗꯕ ꯍꯥꯏꯕ ꯑꯃꯁꯨ ꯂꯩꯗꯅ ꯑꯗꯨꯗꯨꯅ ꯃꯥꯅ ꯑꯩꯉꯣꯟꯗ ꯍꯦꯛ ꯍꯦꯛ ꯑꯝꯇ ꯁꯪꯕꯤꯌꯨ ꯁꯪꯕꯤꯌꯨꯅ ꯇꯧꯔꯒ ꯁꯪꯕꯁꯤꯗꯅꯦ ꯃꯥꯒꯤ ꯁꯪꯈꯤꯕꯒꯤ ꯑꯔꯦꯝꯕꯁꯦ ꯑꯩ ꯄꯣꯛ ꯁꯨꯡꯍꯧ ꯍꯧꯧꯗꯅꯅꯦ ꯑꯩꯅ ꯁꯨꯝ ꯄꯥꯝꯃꯏꯅ ꯑꯩꯗꯤ ꯃꯁꯥꯒꯤ ꯑꯣꯏꯅꯁꯨ ꯃꯁꯝꯁꯦ ꯌꯥꯝ ꯃꯨꯨꯔꯒ ꯂꯥꯛꯆꯩꯕ ꯒꯤ ꯊꯥꯎ ꯑꯍꯤꯡꯕꯁꯦ ꯌꯥꯝ ꯁꯤꯖꯤꯟꯅꯔꯛꯑꯦꯕ ꯑꯉꯥꯡ ꯑꯣꯏꯔꯤꯉꯩꯗ ꯑꯗꯨꯒ ꯀꯩꯅꯣ ꯇꯧꯗꯦꯕ ꯃꯣꯏꯒꯤꯁꯤꯗ ꯑꯔꯦꯝꯕꯁꯤꯡꯗꯣ ꯑꯩꯅ ꯁꯨꯝ ꯄꯥꯝꯃꯨꯏꯅꯅ ꯑꯩꯅ ꯁꯨꯝ ꯁꯪꯖꯟꯕꯗꯒꯤꯅꯦ ꯑꯩꯁꯦ ꯄꯣꯛꯁꯦ ꯁꯨꯝ ꯍꯧꯕ ꯍꯧꯔꯛꯑꯒ ꯌꯥꯝ ꯊꯨꯅ ꯌꯥꯝ ꯊꯨꯅ ꯍꯥꯏꯁꯤꯅꯤ ꯑꯩꯅ ꯍꯥꯏꯁꯤꯅꯤ ꯊꯥ ꯃꯔꯤ ꯃꯉꯥꯕꯨ ꯐꯥꯔꯝꯃꯣꯏꯅꯦ ꯃꯥꯒꯤ ꯑꯔꯦꯝꯕꯗ ꯁꯨꯃꯥꯏꯅ ꯁꯨꯝ ꯁꯨꯝ ꯁꯪꯕ ꯁꯨꯝ ꯁꯪꯕ ꯑꯗꯨ ꯁꯪꯕꯗꯒꯤꯗꯤ ꯔꯥ ꯖꯔꯥ ꯖꯔ ꯁꯟꯗꯣꯛꯑꯒ ꯑꯁ ꯀꯣꯛꯁꯦ ꯍꯦꯛꯇꯅ ꯅ ꯅꯨꯡꯇꯤꯒꯤꯁꯨ ꯀꯣꯛ ꯇꯨꯝꯃꯤꯅꯤꯗꯅꯀꯣ ꯑꯩꯁꯦ ꯑꯗꯣ ꯁꯝꯄꯨ ꯇꯨꯝꯒꯦꯅ ꯀꯔꯤ ꯇꯧꯒꯦ ꯑꯃꯠꯇ ꯐꯠꯇ꯭ꯔꯕꯅꯤ ꯀꯣꯛꯁꯦ ꯀꯠꯆꯕꯅ ꯑꯗꯨꯝꯔꯧꯔ ꯍꯣꯠꯂ ꯂꯩꯔꯦꯕ ꯉꯁꯥꯏꯒꯤ ꯄꯣꯛꯇꯣ ꯍꯧꯔꯛꯄꯒꯤ ꯄꯣꯛ ꯍꯧꯕꯁꯦ ꯌꯥꯝ ꯊꯤꯅ ꯍꯒꯠꯆꯔꯒ ꯖꯠꯅꯤꯍꯦ ꯑꯃꯅꯤ ꯑ ꯋꯥ ꯅꯠꯇꯕ ꯄꯣꯛꯇ ꯃꯌꯥꯝ ꯖꯔꯅꯥꯧ ꯁꯟꯗꯣꯔꯛꯄꯩ ꯃꯇꯥꯡꯁꯤꯗꯤ ꯑꯁ ꯈꯥꯡ ꯂꯥꯛꯅ ꯄꯣꯠꯇꯏꯕꯨꯨꯡ
ꯍꯣꯏ ꯑꯩꯅ ꯊꯝꯕꯨꯨ ꯀꯩ ꯂꯨ ꯈꯣꯠꯄ ꯇꯧꯕ ꯀꯥꯟꯗ ꯀꯣꯛꯁꯦ ꯌꯥꯝ ꯍꯥꯒꯠꯆꯕꯩ ꯇꯧꯋꯦꯕꯀꯣ ꯍꯧꯖꯤꯛꯇꯤ ꯆꯤꯡꯍꯤ ꯂꯣꯠꯄ ꯀꯥꯟꯗ ꯀꯣꯛꯁꯦ ꯌꯥꯝ ꯏꯪꯉꯒ ꯑꯃ ꯅꯨꯡꯉꯥꯏꯕ ꯑꯃ ꯂꯩꯗꯅ ꯑꯗꯨꯃꯥꯏꯅ ꯇꯧꯕ ꯑꯗꯣ ꯑꯩꯅ ꯍꯥꯏꯕꯗꯤ ꯀꯩꯅꯣ ꯇꯧꯒꯦ ꯇꯧꯕꯗꯅ ꯑꯩꯗꯤ ꯕ꯭ꯔꯁꯁꯨ ꯏꯁꯥꯒꯤ ꯑꯍꯟꯕ ꯇꯧꯔꯒ ꯑꯗꯒꯤ ꯃꯆꯨꯁꯤ ꯁꯨ ꯑꯗꯨꯝ ꯇꯣꯉꯥꯟꯅꯒ ꯕ꯭ꯔꯥꯎꯟ ꯀꯂꯔ ꯍꯥꯏꯗꯤ ꯑꯗꯨꯃꯥꯏꯅ ꯇꯧꯔꯒ ꯑꯝꯇ ꯊꯪꯖꯤꯟꯁꯤꯔꯥ ꯇꯧꯕꯅꯤ
ꯁꯪꯉꯨꯅꯨ ꯁꯪꯉꯨꯅꯨ ꯀꯩꯁꯨ ꯈꯪꯗꯦ ꯑꯃꯅꯤ ꯈꯛꯎꯕꯗꯨꯗꯤ ꯀꯩꯁꯨꯨꯝ ꯃꯤ ꯄꯨꯝꯅꯃꯛ ꯍꯧꯖꯤꯛꯀꯤ ꯑꯩꯈꯣꯏꯒꯤ ꯃꯇꯝꯁꯤꯒꯤ ꯆꯤꯟꯖꯥꯛꯅꯅꯤ ꯈꯪꯗꯦ ꯑꯃꯅꯅꯤ ꯈꯪꯗꯦ ꯁꯝꯄꯨ ꯃꯌꯥꯝ ꯑꯃ ꯁꯤꯖꯤꯟꯅꯕꯁꯤꯅꯅꯤ ꯈꯪꯗꯦ ꯑꯗꯨꯗꯨꯅ ꯃꯇꯝ ꯃꯇꯝꯒꯤꯅꯦꯕ ꯑꯗꯨ ꯀꯩꯁꯨꯝ ꯈꯜꯂꯨꯅꯨ ꯍꯌꯦꯡ ꯌꯥꯝꯅ ꯍꯧꯔꯀꯥꯟꯗ ꯅꯨꯡꯉꯥꯏꯇꯦꯅ ꯇꯧꯔꯀꯥꯟꯗꯀꯣ ꯑꯗꯨꯏ ꯃꯇꯥꯡꯗꯣ ꯇꯧꯔꯒ ꯁꯪꯉ ꯂꯣꯏꯔꯦ ꯑꯩꯈꯣꯏꯁꯨ ꯍꯧꯖꯤꯛꯁꯨ ꯌꯥꯝꯃꯟꯕꯒꯤ ꯅꯨꯡꯉꯥꯏꯇꯕꯒꯤ ꯁꯪꯈꯤꯅꯦꯕ ꯑꯗꯨ ꯂꯥꯏꯕꯛ ꯐꯕꯅ ꯀꯣꯛꯁꯦ ꯑꯩꯈꯣꯏꯒꯤꯗꯤ ꯑꯃꯨꯛꯁꯨ ꯌꯥꯝ ꯆꯨꯒꯟꯕ ꯀꯣꯛ ꯑꯣꯏꯌꯦꯕꯀꯣ ꯑꯗꯨꯅ ꯑꯃꯨꯛ ꯁꯪꯒꯤꯁꯦ ꯀꯨꯏꯅ ꯆꯠꯂꯦ ꯑꯗꯨꯒ ꯃꯥꯒꯤ ꯃꯈꯣꯡꯁꯤꯗ ꯑꯩꯈꯣꯏꯒꯤ ꯁꯝꯁꯤꯗꯤ ꯁꯥꯡꯉꯛꯀꯅꯨ ꯌꯥꯄꯣ ꯅꯠꯇꯦꯗꯣ ꯁꯥꯡꯉꯛꯄꯗꯨꯒꯤ ꯃꯥꯒꯤ ꯃꯈꯣꯡ ꯃꯈꯣꯡꯁꯤꯗ ꯈꯔ ꯈ ꯉꯧꯔꯛꯄꯁꯦ ꯁꯤ ꯅꯨꯡꯉꯥꯏꯇꯕꯩ ꯋꯥꯅꯦꯕ ꯑꯗꯨꯒ ꯃꯊꯛꯀꯤ ꯁꯔꯨꯛꯁꯤꯡꯁꯤꯗꯤ ꯂꯣꯏꯅꯃꯛ ꯑꯗꯨꯝ ꯃꯨꯔ ꯂꯩꯕ ꯑꯗꯨꯒ ꯈꯣꯏꯗꯥꯗꯒꯤꯁꯤꯅ ꯑꯃꯨꯛ ꯀꯃꯥꯏꯅ ꯇꯧꯒꯦ ꯃꯥꯏ ꯃꯀꯣꯛꯁꯤ ꯆꯨꯗꯦꯕ ꯁꯪꯀꯥꯟꯗ ꯅꯣꯡꯃ ꯈꯛꯇꯪꯕꯨ ꯏꯁꯤꯡ ꯊꯤꯖꯅ ꯃꯥ ꯃꯨꯔꯝꯗꯦꯕ ꯑꯗꯨ ꯃꯥꯗꯤ ꯖꯔꯥꯎꯅ ꯃꯈꯣꯏꯒꯤ ꯀꯩ ꯍꯥꯏꯅꯤ ꯃꯆꯨꯗꯣ ꯋꯥꯎꯊꯔꯒꯅꯦ ꯑꯗꯨꯅ ꯑꯃꯥꯏꯅ ꯁꯪꯉꯒ ꯑꯃꯅ ꯑꯩꯈꯣꯏꯒꯤ ꯑꯃꯣꯠꯄ ꯍꯥꯄꯨ ꯍꯅꯥ ꯌꯥꯝ ꯃꯥꯟꯕꯗꯣ ꯌꯦꯡꯕꯗ ꯃꯁꯥ ꯅꯥꯟꯗꯕꯗꯣ ꯑꯣꯏꯌꯦꯕ ꯑꯩꯈꯅ ꯑꯃꯨꯛ ꯁꯝꯁꯦ ꯁꯪꯅꯔꯤꯀꯥꯁꯨ ꯑꯩꯈꯣꯏꯒꯤ ꯑꯗꯨꯝ ꯆꯨꯁꯜꯂꯒ ꯃꯨꯔꯒ ꯑꯗꯨꯝ ꯂꯩꯕꯗꯣ ꯑꯗꯨꯃꯥꯏꯅ ꯇꯧꯋꯦꯕ ꯑꯗꯣ ꯑꯩꯁꯨ ꯉꯍꯥꯟꯈꯣꯏꯗꯤ ꯑꯗꯨꯝ ꯒꯥꯔꯅꯤꯌꯥꯔꯒꯤ ꯈꯔ ꯀꯩꯅꯣ ꯇꯧꯕꯁꯤꯡꯗꯨꯣ ꯂꯩꯔꯝꯕꯅꯦꯕ ꯑꯗꯣ ꯍꯧꯖꯤꯛꯇꯤ ꯕꯖꯥꯔꯁꯨ ꯑꯃꯨ ꯆꯠꯄ ꯈꯣꯠꯄꯗꯣ ꯁꯨꯝ ꯆꯠꯇ꯭ꯔꯕꯅꯤꯅ ꯑꯗꯨ ꯈꯛꯀꯤꯗꯃꯛꯇ ꯆꯠꯂꯒ ꯂꯩꯕꯗꯨꯁꯨ ꯇꯟꯕꯅꯤꯅ ꯊꯔꯛ ꯇꯥꯕ ꯑꯗꯒꯤꯅ ꯂꯝꯕꯤ ꯊꯣꯛꯄꯗ ꯊꯕꯛ ꯆꯠꯄꯒꯤ ꯂꯝꯕꯤ ꯊꯣꯛꯄꯗꯨꯅꯦ ꯂꯩꯒꯗꯕꯁꯨ ꯍꯦꯛꯇ ꯀꯥꯎꯕ ꯑꯗꯨꯅ ꯍꯟꯗꯛꯇꯤ ꯁ꯭ꯋꯥꯏꯗꯒꯤ ꯑꯩꯈꯣꯏꯒꯤꯥꯟ ꯗꯨꯀꯥꯟꯁꯤꯡꯗꯒꯤ ꯇꯧꯔꯒ ꯂꯨꯄꯥ ꯀꯨꯟ ꯀꯨꯟꯊ꯭ꯔꯥ ꯄꯤꯕꯗ ꯁꯪꯖꯜꯂꯦ ꯑꯗꯨꯗꯨꯅ ꯍꯦꯟꯅ ꯐꯠꯇꯕ ꯃꯥꯜꯂꯦꯕ ꯑꯗꯨ ꯁꯝꯁꯦ ꯉꯁꯥꯏꯒꯤ ꯁꯝꯒꯤ ꯃꯅꯥꯝ ꯑꯃ ꯇꯥꯕꯒꯤ ꯃꯥꯏ ꯌꯥꯎꯖꯒꯗ ꯇꯗꯕꯗꯣ ꯌꯥꯎꯗ꯭ꯔꯦꯕ ꯑꯗꯨꯅ ꯁꯝ ꯃꯅꯥꯟ ꯇꯥꯗꯕꯁꯤꯗꯤ ꯑꯩꯈꯣꯏꯒꯤ ꯐꯋꯥꯥꯎ ꯋꯥꯎꯔꯒ ꯉꯁꯥꯏꯒꯤ ꯑꯃꯣꯠꯄ ꯃꯥꯟꯕꯗꯣ ꯑꯗꯨ ꯑꯣꯏꯌꯦꯕ ꯊꯥꯎꯒ ꯇꯩꯔꯒꯕꯨꯗꯤ ꯀꯩꯁꯨ ꯇꯧꯗꯕ ꯊꯥꯎꯒ ꯇꯩꯗꯕꯤꯗ ꯁꯝꯄꯨꯒ ꯂꯨꯖꯔꯒ ꯑꯩꯈꯣꯏꯒꯤ ꯑꯩꯈꯣꯏꯒꯤ ꯂꯪꯇ꯭ꯔꯤꯛ ꯂꯪꯇ꯭ꯔꯤꯛ ꯂꯪꯕꯒꯤ ꯀꯩꯅꯣꯃ ꯀꯥꯞꯄꯤꯗꯅ ꯁꯝꯁꯦ ꯑꯗꯨꯒꯨꯝꯕꯗꯣ ꯑꯝꯇ ꯀꯥꯞꯇ꯭ꯔꯦꯕ ꯉꯁꯥꯏꯒꯤ ꯑꯍꯣꯡꯕ ꯁꯪꯕꯒꯤ ꯑꯗꯨꯅꯤ
ꯃꯣꯏꯅꯦ ꯇꯧꯋꯦꯁ ꯄꯣꯛꯁꯤꯀꯣ ꯑꯩꯈꯣꯏ ꯏ ꯅꯨꯎꯄꯥꯁꯨ ꯂꯣꯏꯅ ꯍꯧꯔꯦ ꯑꯗꯒꯤ ꯑꯩꯈꯣꯏ ꯕꯥꯁꯨ ꯑꯗꯨꯝ ꯈꯔ ꯁꯨꯝ ꯂꯧꯅꯕ ꯈꯣꯠꯄ ꯇ ꯊꯣꯛꯄ ꯃꯥꯜꯂꯕ ꯄꯣꯛꯁꯦ ꯑꯗꯩ ꯁꯝꯁꯦꯠꯁꯨ ꯑꯃꯨꯛ ꯂꯣꯏꯅ ꯄꯨꯟꯁꯤꯜꯂꯒ ꯂꯣꯏꯅ ꯍꯥꯞꯃꯤꯟꯅꯕꯅꯤꯅꯅꯦ ꯎꯄꯥ ꯂꯩꯇꯕ
ꯑꯗꯨꯅꯦ ꯑꯩꯁꯨ ꯁꯝꯆꯦꯠꯇꯤ ꯄꯨꯟꯖꯟꯅꯗ꯭ꯔꯦ ꯑꯩꯈꯣꯏ ꯕꯦꯝꯕꯒꯤ ꯁꯝꯆꯦꯠ ꯑꯃ ꯇꯣꯉꯥꯟꯅ ꯊꯝꯃꯤ ꯏꯕꯨꯡꯉꯣꯒꯤꯕꯨꯗꯤ ꯃꯥꯗꯤ ꯑꯥꯗ ꯃꯄꯥꯟꯗ ꯂꯩꯕꯅꯤꯅ ꯃꯥꯒꯤꯗꯤ ꯍꯜꯂꯛꯑꯀꯥꯟꯗ ꯀꯔꯝꯕ ꯍꯥꯠꯂꯤꯅꯣ ꯈꯪꯗ꯭ꯔꯦ ꯃꯥꯒꯤꯗꯤ ꯇꯣꯡꯉꯥꯟꯗ꯭ꯔꯦ ꯁꯝꯆꯦꯠ ꯁꯝꯆꯦꯠ ꯑꯍꯦꯟꯕꯕꯨꯗꯤ ꯂꯩꯕꯅꯦꯕ ꯑꯗꯨꯁꯨ ꯃꯥꯅ ꯑꯩꯈꯣꯏꯒꯤ ꯄꯥꯛ ꯍꯥꯠꯇ ꯍꯥꯠꯄ ꯃꯥꯜꯂꯦ ꯑꯩꯒꯤ ꯑꯃ ꯇꯣꯉꯥꯟꯅ ꯂꯩꯖꯔꯦ ꯑꯩꯈꯣꯏꯗꯥꯏꯒꯤ ꯂꯩꯔꯦ ꯑꯩꯈꯣꯏ ꯃꯃꯤꯒꯤ ꯂꯩꯔꯦ ꯕꯦꯝꯃꯒꯤꯁꯨ ꯇꯣꯉꯥꯟꯅ ꯊꯝꯃꯦꯕ ꯑꯩꯅ ꯃꯥꯒ ꯀꯅꯥꯝꯇ ꯄꯨꯟꯁꯤꯟꯅꯍꯟꯒꯅꯣꯅ ꯑꯉꯥꯡꯅꯦꯅ ꯃꯣꯏ ꯃꯄꯣꯛ ꯍꯧꯔꯛꯄꯗ ꯅꯨꯡꯉꯥꯏꯇꯦꯗꯅ ꯑꯗꯨꯒꯤ
ꯈꯪꯗꯦ ꯇꯧꯔꯤꯁꯦ ꯑꯁ ꯊꯕꯛꯁꯨ ꯇꯧꯅꯤꯉꯥꯏ ꯂꯩꯇꯦꯀꯣ ꯈꯪꯉꯧꯣꯏ ꯇꯧꯔꯤꯁꯦ
ꯑꯗꯨꯗꯤ ꯊꯕꯛ ꯂꯩꯇ꯭ꯔꯁꯨ ꯋꯥꯕꯅꯤ ꯂꯩꯔꯦ ꯋꯥꯏ ꯂꯩꯇ꯭ꯔꯦ ꯋꯥꯏ
ꯌꯥꯝ ꯌꯥꯡꯅ ꯈꯣꯠꯄ ꯈꯔ ꯈꯗꯪ ꯅꯣꯡꯃꯩ ꯈꯔ ꯈꯔ ꯇꯧꯕ ꯌꯥꯕ ꯈꯔ ꯈꯔ ꯊꯕꯛ ꯑꯃ ꯇꯧꯔꯒ ꯇꯧꯕꯁꯨ ꯐꯕ ꯑꯩꯁꯨ ꯍꯧꯖꯤꯛ ꯀꯥꯥꯁꯦ ꯂꯣꯏꯁꯤꯟꯒꯦ ꯇꯧꯕꯅꯦꯕ ꯅꯍꯥꯟꯗꯩ ꯅꯨꯡꯁꯤꯠ ꯁꯤꯠꯄ ꯈꯣꯠꯄ ꯇꯧꯕꯒꯤ ꯃꯊꯛꯀꯤ ꯀꯥꯥꯁꯦ ꯃꯣꯠꯂꯕꯅꯦꯕ ꯑꯗꯩ ꯃꯣꯏꯅꯍꯥꯟ ꯍꯧꯗꯣꯡ ꯃꯆꯥ ꯄꯧꯁꯤꯜꯂꯝꯕꯒꯤ ꯍꯧꯗꯣꯡ ꯃꯍꯤꯁꯤꯟꯅꯕꯀꯣ ꯑꯗꯨꯝ ꯑꯗꯨꯝ ꯃꯄꯥꯡꯒꯣꯟꯜꯁꯦ ꯊꯣꯛꯕꯗ ꯈꯣꯡꯁꯦ ꯇꯞ ꯇꯞ ꯞꯄꯞ ꯅꯞꯄꯛꯇꯣꯏꯅꯦꯕ ꯏꯁꯥꯗꯃꯛ ꯌꯥꯝ ꯍꯥꯀꯠꯆꯕꯩ ꯍꯩꯅꯗꯕꯩ ꯇꯧꯕꯗꯣ ꯍꯦꯛ ꯎꯕ ꯀꯥꯟꯗ ꯍꯇꯨꯝ ꯍꯩꯅꯤ ꯀꯥꯟꯗ ꯍꯥꯏ ꯀꯥꯟꯗ ꯑꯗꯒꯤ ꯍꯥꯀꯠꯆꯔꯒ ꯑꯗꯨꯝ ꯂꯩꯗꯨꯅꯦ ꯃꯣꯏ ꯆꯤꯛꯑꯝꯕꯁꯦ ꯑꯗꯨ ꯐꯃꯨꯡꯗ ꯀꯩ ꯆꯣꯡꯉꯛꯀꯗ꯭ꯔꯥꯕ ꯈꯠꯄꯒꯤ
ꯑ
ꯂꯣꯏꯔꯕ ꯅꯪꯒꯤ ꯆꯥꯇꯛ ꯁꯦꯝꯕꯗꯦ
ꯑꯥ ꯂꯣꯏꯔꯦ ꯑꯩ ꯑꯁꯨꯝ ꯅꯥꯀꯟꯗ ꯑꯩꯈꯣꯏ ꯀꯀꯥꯁꯤꯗ ꯋꯥꯇꯤꯟ ꯅꯤꯄꯥꯥꯟ ꯈꯛꯇ ꯊꯤꯜꯂꯛꯑꯣꯅ ꯍꯥꯏꯌꯦꯕꯀꯣ ꯑꯗ ꯁꯗ ꯍꯥꯞꯄꯒꯗ ꯊꯂꯒ ꯄꯥꯏ ꯀꯣ
ꯂꯅ ꯄꯤꯗꯔꯣꯑꯣ ꯁꯦꯝꯃ ꯂꯩꯔꯕꯕꯥ
ꯂꯩꯔꯦ ꯑꯁꯦꯡꯕ ꯂꯩꯌꯦ ꯉꯔꯥꯡ ꯁꯥꯒꯤ ꯑꯣꯏꯅ ꯂꯩꯌꯦꯕ ꯎꯝ ꯃꯣꯏꯒꯤ ꯃꯣꯏꯗ ꯂꯥꯛꯄ ꯍꯣꯀꯔꯁ ꯁꯤꯡꯗꯣ ꯄꯣꯠ ꯂꯧꯕ ꯂꯥꯛꯄꯁꯤꯡꯗꯣ ꯑꯗꯨꯏꯗꯨꯅ ꯋꯥꯇꯤꯟ ꯔꯥꯎꯟꯁꯦ ꯄꯥꯝꯕꯅꯤꯅ ꯃꯣꯏꯅ ꯑꯃꯨꯛ ꯑꯩꯈꯣꯏꯗ ꯍꯥꯏꯔꯛꯄ ꯑꯗꯨꯒ ꯑꯩꯈꯣꯏꯅ ꯑꯃꯨꯛ ꯊꯤꯜꯂꯒ ꯃꯣꯏ ꯂꯧ ꯂꯥꯛꯄ ꯃꯤꯗꯨꯅ ꯄꯨꯨꯕꯤꯒꯤꯕ
ꯃꯃꯟꯗꯤ ꯀꯃꯥꯏꯅ ꯇꯧꯔꯤꯅꯣ ꯃꯣꯏꯅ ꯈꯔ ꯀꯥꯟꯅꯩꯔꯣ
ꯑꯗꯨꯗꯤ ꯑꯗꯨꯗꯤ ꯈꯪꯗ꯭ꯔꯦꯗ ꯑꯈꯣꯏꯅ
ꯑꯣ ꯈꯥ ꯍꯦꯟ ꯂꯧꯕꯒ ꯅꯣꯏ ꯂꯧ ꯃꯤ ꯅꯣꯏ ꯃꯤꯅ ꯂꯧꯕꯒ ꯈꯦꯠꯅꯩꯗꯅ ꯅꯣꯡꯖꯦ ꯉꯁꯤ ꯁꯨꯛꯂꯦꯞ ꯂꯦꯇ꯭ꯔꯤ ꯑꯃꯨꯛ ꯇꯥꯔꯛꯑꯦ
ꯑꯈꯣꯏꯗꯤ ꯍꯥꯡꯈ꯭ꯔꯦ ꯑꯗꯨꯒ ꯅꯣꯡꯗꯤ ꯃꯪꯉꯤ ꯍꯥꯡꯒꯔꯦ ꯍꯥꯏꯖꯦ ꯃꯔꯤꯛ ꯃꯔꯤꯛ ꯃꯔꯤꯛꯇꯤ ꯇꯥꯏꯌꯦ꯫
ꯑꯩ ꯃꯊꯛꯇ ꯂꯩꯌꯦꯕꯀꯣ ꯖꯤꯡꯒꯥ ꯃꯈꯣꯟꯖꯦ ꯇꯪ ꯗꯪ ꯗꯪ ꯇꯧꯔ ꯇꯥꯔꯦꯕ ꯑꯃꯨꯛ ꯇꯧꯐꯝ ꯂꯥꯞꯐꯝꯒ ꯈꯪꯗꯦ ꯇꯧꯔꯤꯁꯦ ꯉꯔꯥꯡꯁꯨ ꯃꯣꯏꯒꯤ ꯑꯆꯥꯄꯣꯠ ꯑꯍꯥꯟꯕꯒꯤ ꯕꯣꯛꯁꯇꯨ ꯁꯦꯝꯕꯗ ꯁꯦꯝꯕꯗ ꯑꯗꯨꯝ ꯋꯥꯔꯦꯅ ꯈꯔ ꯁꯦꯝꯃꯝꯃꯦ ꯑꯗꯨꯝ ꯌꯥꯡꯈꯩ ꯆꯥꯝꯃꯨꯛꯁꯦ ꯇꯧꯔꯝꯃꯅꯤ ꯃꯣꯏ ꯃꯃꯥꯟꯅꯕ ꯑꯅꯤ ꯑꯝ ꯂꯥꯛꯑꯦ ꯑꯩꯈꯣꯏ ꯕꯨꯡꯉꯣꯏꯒꯤ ꯑꯗꯩ ꯑꯩꯈꯣꯏ ꯑꯉꯥꯡ ꯈꯔ ꯇꯧꯔ ꯁꯦꯝꯕꯅꯦꯕ ꯑꯗꯨ ꯇꯥꯏ ꯇꯥꯏ ꯍꯥꯏꯌꯣ
ꯎꯪ ꯅꯪ ꯇꯨꯃꯤꯟ ꯂꯩꯒꯤꯕꯗꯨꯗ ꯑꯩꯗꯤ ꯀꯩꯗꯧꯔꯖꯥꯠꯅꯣ ꯇꯠꯈ꯭ꯔꯕꯣꯏ ꯈꯜꯂꯨꯔꯦ
ꯁꯥꯏꯗꯩꯩ ꯉꯥꯡꯉꯤꯗꯨꯗꯤ ꯑꯩꯅ ꯂꯨꯍꯣꯡꯕꯒꯤ ꯀꯩꯀꯩ ꯁꯦꯝꯕꯒꯦꯅ
ꯑꯣ ꯅꯣꯡ ꯅꯪ ꯅ ꯅꯣꯡ ꯇꯥꯏ ꯍꯥꯏꯕꯗꯨ ꯑꯃꯨꯛ ꯇꯥꯔꯛꯑꯦ ꯇꯨ
ꯇꯥꯏꯌꯦ ꯑꯩꯈꯣꯏꯁꯤꯅ ꯍꯥꯟꯅ ꯈꯔ ꯉꯟꯅ ꯇꯥꯕꯅꯦ ꯍꯥꯏꯗꯤ ꯅꯣꯏ ꯂꯣꯝꯗꯒꯤ ꯅꯣꯡꯍꯧꯁꯤ ꯂꯥꯛꯇꯥꯔꯗꯤ ꯑꯩꯈꯣꯏꯗ ꯍꯥꯟꯒꯅꯦꯕ ꯑꯩ ꯃꯃꯥꯡꯂꯣꯝꯗꯩ ꯂꯥꯛꯇꯥꯔꯦ ꯅꯣꯏ ꯅꯍꯥꯟ ꯇꯥꯠ ꯇꯣꯏꯅꯦꯕ ꯃꯐꯝ ꯑꯃ ꯈꯦꯠꯅꯩꯗꯅ ꯀꯣ ꯅꯣꯡꯍꯧ ꯂꯥꯛꯄꯝꯁꯦ ꯑꯌꯥꯝꯕꯅ ꯑꯈꯣꯏ ꯌꯍꯥꯟꯃꯨꯛ ꯇꯥꯕ ꯃꯥꯜꯂꯦ
ꯎꯝ ꯈꯥꯒꯤ ꯂꯩꯍꯥꯎ ꯄꯥꯝꯕꯤ ꯐꯖꯕꯝꯃ ꯍꯧꯔꯦ ꯁꯤꯗ ꯉꯧꯔꯣꯛ ꯉꯧꯅ ꯁꯥꯠꯂꯦ ꯑꯈꯣꯏꯒꯤ ꯑꯉꯥꯡꯕ ꯄꯥꯝꯕꯤ ꯑꯈꯣꯏ ꯆꯦꯅ ꯃꯁꯥ ꯊꯦꯛꯑꯒ ꯄꯨꯔꯛꯄꯅꯦꯕ ꯑꯗꯨꯒ ꯂꯣꯏ ꯄꯣꯝꯃꯦ ꯑꯗꯨꯒꯅꯦ ꯑꯥꯈꯣꯏꯗꯥꯒ ꯈꯣꯏꯗꯥꯒ ꯏꯕꯥꯅꯤꯅ ꯉꯍꯥꯟꯅ ꯒꯝꯂꯥ ꯃꯌꯥꯝꯗꯣ ꯊꯥꯡꯗꯣꯛꯄꯗꯅꯦ ꯃꯥꯅ ꯃꯈꯨꯠꯅ ꯊꯦꯡꯉꯨꯏꯅ ꯀꯩꯅꯣ ꯑꯄꯣꯝꯕꯗꯣ ꯂꯣꯏ ꯇꯦꯛꯈ꯭ꯔꯦꯕ ꯑꯁ ꯀꯌꯥꯝ ꯅꯨꯡꯉꯥꯏꯇꯦ ꯈꯪꯕꯔꯥ ꯑꯩꯅ ꯈꯜꯂꯦ ꯈꯥꯒꯤ ꯂꯩꯕꯥꯛ ꯑꯉꯥꯡꯕꯖꯦ ꯑꯩꯈꯣꯏꯗ ꯊꯥꯕꯖꯦ ꯄꯛꯅꯗꯕ꯭ꯔꯥ ꯈꯪꯗꯦ ꯊꯥꯔꯤ ꯈꯨꯗꯤꯡꯒꯤ ꯑꯗꯨꯝ ꯁꯤꯒꯤꯅ ꯑꯃꯨꯛꯁꯨ ꯃꯌꯣꯜ ꯂꯣꯏꯁꯨ ꯆꯣꯡꯉꯀꯥꯟꯗꯅꯦ ꯑꯈꯣꯏ ꯃꯅꯥꯎꯅ ꯎꯝ ꯀꯩꯅꯣ ꯇꯧꯕ ꯎꯝ ꯁꯥꯏꯀꯜꯖꯦ ꯉꯥꯁꯜꯂꯝꯕ ꯃꯥꯅ ꯁꯥꯏꯀꯜ ꯉꯥꯁꯜꯂꯝꯕꯖꯤꯗ ꯁꯥꯏꯀꯜꯗꯨꯅ ꯇꯨꯔꯒꯅꯦ ꯇꯦꯛꯑꯒ ꯑꯗꯨꯝ ꯁꯤꯒꯔꯤꯅꯤꯃꯤ ꯑꯁ ꯑꯩꯅ ꯈꯥꯒꯤꯂꯩꯍꯥꯎ ꯑꯉꯥꯡꯕꯖꯦ ꯑꯃꯨ ꯑꯥꯅꯤꯌ
ꯑꯣ ꯐꯔꯦ ꯐ ꯅꯪ ꯊꯤꯟꯗꯣꯛ ꯎꯔꯣ ꯑꯗꯨꯗꯤ
ꯊꯨꯗꯦꯛꯈ꯭ꯔꯕ ꯂꯩ ꯑꯅꯤꯃꯛ ꯂꯣꯏ ꯂꯩ ꯂꯩ ꯂꯩ ꯄꯣꯝꯃꯤꯅꯦꯕ ꯈꯪꯕ꯭ꯔꯥ ꯑꯅꯤꯃꯛ ꯂꯣꯏ ꯇꯦꯛꯄ ꯋꯥꯅꯤꯗ ꯗꯥꯎꯗꯣ ꯌꯦꯡꯉꯨꯅꯦ ꯑꯃꯅ ꯃꯃꯤꯅ ꯇꯧꯕꯗ ꯇꯦꯛꯑꯦ ꯑꯃꯅ ꯑꯩꯈꯣꯏꯗꯥꯅ ꯇꯧꯕꯗ ꯇꯦꯛꯏꯕ
ꯑꯣ ꯐꯔꯦ ꯐꯔꯦ ꯊꯝꯃꯣ ꯊꯝꯃꯣ ꯎꯝ
ꯑꯣ ꯍꯣ ꯍꯣ ꯍꯣꯏ